ꯑꯣ ꯇꯥꯔꯦ ꯇꯥꯔꯦ
ꯑꯣ ꯉꯁꯥꯏꯗꯩ ꯕꯤꯖꯤ ꯂꯩꯌꯦ ꯀꯣꯜ ꯇꯧ ꯌꯥꯗ꯭ꯔꯤꯕ ꯑꯃꯨꯛꯀ ꯇ꯭ꯔꯥꯏ ꯇꯧꯕꯗꯅꯦ ꯌꯥꯔꯛꯏꯅꯦꯃꯤ
ꯑꯣ ꯀꯩꯅꯣ ꯇꯧꯋꯦ ꯑꯩ ꯁꯤ ꯃꯃꯥꯡꯗ ꯑꯃꯛ ꯑꯍꯥꯥꯟꯕ ꯇꯔꯛꯄꯗꯣ ꯑꯩꯅ ꯌꯥꯔꯦꯅ ꯅꯣꯇꯤꯐꯤ ꯀꯦꯁꯟꯗꯨ ꯑꯣꯟ ꯇꯧꯔꯦꯅ ꯍꯥꯏꯔꯝꯃꯒ ꯑꯗꯨꯗꯨ ꯑ ꯂꯥꯛꯑꯦꯕ ꯅꯪꯒꯤ ꯀꯣꯜꯗꯣ ꯑꯗꯨꯗꯨꯒ ꯁꯨꯃꯥꯏꯅ ꯑꯒ ꯄꯥꯏꯈꯠꯄꯗꯣ ꯑꯗꯩꯗꯨꯗ ꯀꯩꯅꯣꯗꯤ ꯇꯧꯔꯒ ꯄꯥꯏꯗꯤ ꯄꯥꯏꯈꯠꯂꯦꯕ ꯑꯗꯨꯗꯨꯒ ꯑꯩꯅ ꯍꯥꯏꯕꯁꯨ ꯇꯥꯗꯕ ꯃꯥꯜꯂꯦ ꯑꯗꯨ ꯅꯪꯅ ꯍꯥꯏꯕꯁꯨ ꯀꯩꯝ ꯇꯥꯗ꯭ꯔꯦꯕ
ꯑꯣ ꯍꯦꯃꯥ
ꯑꯗꯨꯒ ꯑꯗꯨꯝ ꯑꯗꯨꯃꯥꯏ ꯃꯊꯟꯇ ꯑꯗꯨꯝ ꯀꯛꯈ꯭ꯔꯦ ꯑꯗꯨꯒ ꯍꯟꯗꯛ ꯔꯤꯌꯥ
ꯑꯣ ꯑꯗꯨ ꯕꯤꯖꯤ ꯑꯣꯏ ꯍꯥꯏꯗꯣ ꯑꯗꯨꯒꯤ ꯑꯣꯏꯔꯕꯖꯥꯠꯅꯦ ꯅꯠꯇ꯭ꯔꯥ ꯑꯩꯗꯤ ꯍꯅ ꯐꯣꯟ ꯑꯩꯖꯥꯠ ꯅꯥꯅꯤꯅ ꯑꯩꯅ
ꯑꯁ ꯋꯥꯔꯤꯁꯦ ꯇꯧꯕꯤꯅꯕ ꯀ ꯍꯦꯔꯣꯒ ꯂꯩ ꯗ ꯑꯣ ꯀꯥꯏꯗ ꯑꯁꯦꯡꯕ ꯋꯔꯦ ꯑ ꯍ ꯋꯥꯔ ꯀꯩꯅꯣ ꯈꯪꯗꯁꯦꯡꯕ
ꯕꯤ ꯑꯦꯗ ꯇꯧꯕꯗꯨꯣ ꯀꯩꯅꯣ ꯇꯧꯔꯕꯣ ꯂꯣꯏꯁꯤꯜꯂꯛꯑꯕꯣ
ꯕꯤ ꯑꯦꯠꯄꯨꯗꯤ ꯂꯣꯏꯔꯦ ꯏꯕꯦꯝꯃ ꯑꯦꯝ ꯑꯦꯗ ꯑꯃꯨꯛ ꯇꯧꯊꯔꯦ ꯇꯧꯅꯤꯡꯉꯥꯏ ꯂꯩꯇꯦꯅ
ꯏꯁ ꯌꯥꯝ ꯐꯩ ꯀꯩꯅꯣ ꯇꯧꯒꯗꯕꯅꯤ ꯌꯥꯝ ꯐꯩ ꯌꯥꯝ ꯐꯩ ꯑꯦꯝ ꯑꯦꯗ ꯌꯧꯔꯤꯗꯨ ꯐ ꯌꯧ ꯐꯔꯕꯅꯦ ꯌꯥꯝ
ꯈꯪꯗꯕꯃꯥ
ꯅꯣꯏꯗꯤꯅꯦ ꯇꯤ ꯆꯤꯡꯗ ꯌꯥꯝ ꯆꯥꯟꯅꯕꯅꯤꯅꯅꯦ ꯍꯕ꯭ꯔꯥ ꯑꯦꯝ ꯑꯦꯠ ꯇꯧꯊꯣꯛꯄ ꯐꯩꯕ꯭ꯔ
ꯍꯣꯏ ꯑꯗꯨꯕꯨꯗꯤꯀꯣ ꯑꯩ ꯑꯗꯨꯝ ꯁꯤꯗ ꯑꯗꯨꯝ ꯆꯪꯉꯒꯦꯅꯕꯨꯗꯤ ꯈꯜꯂꯦ ꯑꯗꯨꯗꯨꯒꯤꯁꯨ ꯇꯧꯕꯅꯦꯕ ꯀꯣ ꯎꯏ ꯃꯤꯅ ꯍꯪꯉꯦ ꯕꯤ ꯑꯦꯗ ꯇꯧꯔꯒ ꯑꯦꯝ ꯑꯦ ꯂꯣꯏ ꯇꯧꯅꯩꯁꯦ ꯇꯧꯗꯗꯤ ꯌꯥꯗꯕ꯭ꯔꯥ ꯍꯥꯏ ꯑꯩꯅ ꯈꯪꯗꯗꯕꯕ ꯃꯤꯅ ꯇꯝꯅꯕ ꯃꯈꯥ ꯁꯨꯝ ꯇꯝꯅꯕ ꯂꯩꯅ ꯄꯪꯇ ꯇꯝꯊꯔꯦ ꯑꯩꯁꯦꯅ ꯍꯥꯏꯕ ꯅꯣꯛꯆꯔꯤꯌꯦ ꯃꯌꯥꯝ ꯑꯥ ꯀꯗꯕ ꯑꯦꯅꯦꯝꯃꯥ ꯑꯩ ꯇꯂꯦꯔ
ꯐꯩ ꯅꯪ ꯀꯩꯅꯣ ꯇꯧꯔꯣꯏꯗ꯭ꯔꯣ ꯄꯤ ꯑꯩꯩꯆ ꯁꯤꯒꯨꯝꯕ ꯇꯧꯅꯤꯡꯗ꯭ꯔꯣ ꯃꯈꯥ
ꯄꯤ ꯑꯩꯆ ꯗꯣ ꯑꯩ ꯁꯤꯁꯦ ꯑꯦꯝ ꯑꯦꯗꯁꯦ ꯂꯣꯏꯔꯒꯅꯦ ꯑꯗꯨ ꯌꯦꯡꯒꯦ ꯇꯧꯅꯦꯕ ꯍꯥꯏꯗꯤ ꯑꯦꯝ ꯑꯦꯁꯦ ꯍꯟꯅ ꯂꯣꯏꯁꯟꯒꯦꯅ ꯑꯩꯁꯦ ꯈꯟꯕ ꯑꯗꯨꯒꯗꯨ ꯑꯗꯨꯝ ꯑꯗꯨꯒ ꯄꯤ ꯑꯩꯆ ꯗꯤꯁꯨ ꯍꯥꯏꯗꯤ ꯑꯩꯅ ꯀꯩꯅꯣꯗꯣ ꯍꯧꯖꯤꯛꯀꯤ ꯁꯨꯝ ꯇꯤꯆꯤꯡ ꯂꯥꯏꯟꯗ ꯆꯪꯕ ꯑꯣꯏꯔꯒꯗꯤ ꯍꯌꯦꯡ ꯑꯗꯨꯝ ꯀꯥꯟꯅꯔꯛꯏꯗꯅꯀꯣ ꯄꯤ ꯑꯩꯆ ꯗꯤ ꯀꯩꯀꯥꯗꯨꯁꯨ ꯑꯗꯨꯅ ꯑꯗꯨꯗꯨꯒꯤ ꯑꯩꯗꯣ ꯑꯦꯝ ꯑꯦꯠꯁ ꯅꯣꯏꯁꯤꯟꯒ ꯑꯗꯨꯗꯨꯒ ꯑꯃꯨꯛ ꯄꯤ ꯑꯦꯁꯇꯔꯤꯗꯣ ꯑꯃꯨꯛ ꯌꯦꯡꯒꯦꯅ ꯑꯩꯁꯦ ꯈꯜꯂꯤꯕꯅꯤꯅꯦꯍ꯫
ꯀꯩꯅꯣ ꯇꯧ ꯀꯩ ꯀꯩ ꯀꯩ ꯕ꯭ꯔꯥꯟꯁꯇ ꯄꯥꯝꯃꯤꯅꯣ
ꯑꯩꯁꯦ ꯍꯧꯖꯤꯛꯁꯦ ꯑꯩꯁꯦ ꯑꯩ ꯑꯦꯝ ꯑꯦꯗ ꯇꯧꯕ ꯑꯗꯨ ꯈꯪꯗ꯭ꯔꯤ ꯅꯨꯄꯤ ꯑꯩꯁꯦ ꯁꯨꯝ ꯈꯜꯂꯨꯅꯦꯕ ꯍꯥꯏꯗꯤ ꯑꯦꯝ ꯑꯦꯗꯄꯨꯗꯤ ꯇꯧꯁꯜꯂꯦ ꯑꯗꯣ ꯑꯗꯨꯝ ꯍꯥꯏꯗꯤ ꯑꯦꯝ ꯑꯦꯗ ꯑꯦꯝ ꯑꯦꯗ ꯇꯧꯔꯤꯗꯤ ꯇꯤꯆꯔ ꯏꯗꯨꯀꯦꯇꯔ ꯑꯣꯏꯕꯒꯤ ꯏꯁꯇꯥꯏꯜꯅꯦꯕꯀꯣ ꯃꯣꯏꯁꯦ ꯀꯩ ꯍꯥꯏꯅꯤ ꯑꯗꯣ ꯏꯗꯨꯀꯦꯁꯟꯗ ꯇꯧꯁꯤꯔꯥ ꯅꯠꯇ꯭ꯔꯒꯅ ꯑꯩꯒꯤ ꯑꯗꯨꯝ ꯃꯥꯁꯇꯔꯗꯣ ꯑꯗꯨꯝ ꯇꯧꯖꯕ ꯃꯥꯁꯇꯔꯒꯤ ꯁꯕꯖꯦꯛꯇꯣ ꯇꯧꯁꯤꯔꯥ ꯑꯩꯁꯦ ꯈꯪꯗꯦ ꯆꯃꯝꯅꯩꯅ ꯑꯩꯉꯣꯟꯗ ꯍꯌꯦꯡ ꯀꯩꯅꯣ ꯇꯧꯒꯗꯕꯁꯨ ꯇꯧꯅꯦꯅ ꯇꯧꯔꯗꯤ ꯍꯟꯖꯤꯟ ꯍꯟꯖꯤꯟ ꯀꯌꯥꯔꯛꯁꯨ ꯇꯧꯕ ꯉꯝꯅꯤ ꯑꯗꯨꯅ ꯇꯧꯕꯗꯨꯗ ꯍꯌꯦꯡ ꯑꯩꯉꯣꯟꯗ ꯆꯥꯟꯅꯒꯗꯕꯗꯣ ꯑꯩꯁꯦ ꯑꯝꯇ ꯇꯥꯟꯅꯈꯤꯒꯦ ꯀꯅꯥ ꯀꯅꯥꯗꯅꯣꯅ ꯑꯩꯁꯦ ꯈꯜꯂꯒꯗꯤ ꯂꯩꯔꯤꯅꯤ ꯀꯔꯝꯕꯗꯅꯣꯗꯤ ꯈꯪꯗꯦ ꯑꯗꯨꯗ ꯑꯁ ꯈꯪꯗꯦ ꯅꯨꯄꯤ ꯂꯥꯏꯔꯤꯛꯁꯦ ꯇꯝꯕꯒꯤ ꯂꯣꯏ ꯈꯝ ꯅꯥꯏꯗ꯭ꯔꯦ
ꯂꯦꯥꯏꯒꯁꯦ ꯂꯣꯏ ꯇꯥꯅꯤꯗ ꯇꯥꯡꯉꯦ ꯇꯥꯡꯉꯦ ꯑꯩ ꯍꯥꯏꯁ ꯑꯩꯗꯤ ꯏꯕꯦꯝꯃ ꯈꯪꯕ꯭ꯔꯥ ꯊꯥꯏꯅ ꯃꯦꯗꯥꯝꯗꯒꯤ ꯑꯗꯨꯝ ꯐꯖꯅ ꯆꯤ ꯂꯥꯎꯅ ꯐꯥꯔꯁ ꯗꯤꯕꯤꯖꯟ ꯌꯧꯏꯀꯣ ꯑꯩꯈꯣꯏ ꯍꯥꯟꯅ ꯑꯩꯗꯤ ꯀ꯭ꯂꯥꯁ ꯁꯨꯝ ꯊꯣꯡ ꯃꯌꯥꯝ ꯈꯪꯅ ꯌꯥꯎꯔꯛꯄ ꯅꯠꯇꯦ ꯂꯥꯏꯔꯤꯛ ꯁꯨꯡ ꯄ ꯄꯥꯗꯦ ꯃꯦꯝꯒꯤꯗ ꯂꯥꯛꯑꯒ ꯈꯔ ꯂꯥꯏꯔꯤꯛꯇ ꯑꯗꯨꯝ ꯄꯥꯔꯦ ꯑꯗꯨꯒ ꯑꯣꯖꯥꯗꯣ ꯃꯣꯗꯔꯟ ꯀꯣꯂꯦꯖꯀꯤꯗꯣ ꯇꯥꯛꯄꯨꯗꯤ ꯐꯖꯅ ꯇꯥꯛꯑꯒꯁꯨ ꯑꯩꯅ ꯄꯥꯝꯕ ꯏꯁꯇꯥꯏꯜ ꯑꯣꯏꯗꯕꯒꯤ ꯑꯩꯈꯣꯏꯒꯤ ꯌꯥꯝ ꯆꯨꯁꯟꯅꯗꯕꯗꯣ ꯑꯗꯣ ꯐꯤꯐ ꯁꯤꯛꯁꯇꯕꯨꯗꯤ ꯐꯕ ꯑꯗꯣ ꯑꯍꯥꯟꯕ ꯑꯩꯅ ꯃꯦꯝꯒꯤꯗ ꯂꯥꯛꯇ꯭ꯔꯤꯉꯩꯗ ꯐꯣꯔꯠ ꯁꯦꯃꯤꯁꯇꯔꯁꯦ ꯈꯤꯇꯪ ꯋꯥꯏꯔꯝꯃꯦꯕꯀꯣ ꯑꯣꯖꯥꯁꯤꯡꯁꯦ ꯑꯩꯅꯁꯨ ꯀ꯭ꯂꯥꯁ ꯆꯥꯡ ꯅꯥꯏꯅ ꯀꯥꯗꯕ ꯌꯨꯝꯗ ꯏꯃꯨꯡꯒꯤ ꯊꯕꯛ ꯑꯗꯨꯝ ꯇꯧꯔ ꯂꯩꯕ ꯍꯥꯏꯇꯥꯔꯦ ꯖꯦꯅꯔꯦꯜ ꯂꯥꯏꯟ ꯄꯥꯝꯗꯦꯕ ꯑꯗꯨꯕꯨꯗꯤ ꯑꯩꯅ ꯏꯃꯥꯟꯕꯤ ꯃꯦꯂꯣꯗꯤꯗꯣ ꯑꯗꯨꯗ ꯃꯉꯣꯟ ꯑ ꯗ ꯃꯥꯅ ꯍꯥꯏꯔꯛꯄꯗꯒ ꯇꯧꯔꯒ ꯑꯩꯈꯣꯏꯁꯦ ꯏꯁꯩꯁꯤꯗ ꯃꯦꯗꯥꯝꯗꯣ ꯇꯨꯏꯁꯟ ꯂꯧꯋꯅ ꯇꯧꯕꯗꯨꯗ ꯆꯠꯂꯒ ꯂꯥꯛꯑꯦꯗꯅ ꯑꯗꯣ ꯃꯦꯗꯥꯝꯒꯤ ꯑꯗꯨꯝ ꯈꯔ ꯌꯥꯎꯔꯦ ꯑꯗꯨꯝ ꯇꯧꯔꯒ ꯆꯤ ꯂꯥꯎꯅꯕꯨꯗꯤ ꯀꯩꯅꯣ ꯐꯥꯔꯁ ꯗꯤꯕꯤꯖꯟ ꯌꯧꯔꯦ ꯐꯥꯔꯁ ꯗꯤꯕꯤꯖꯟ ꯌꯧꯕꯅꯤ ꯊꯥꯖꯗ꯭ꯔꯕꯅꯦꯕ ꯕꯣꯠꯅꯤ ꯑꯣꯅꯔꯁ ꯇꯧꯒꯦ ꯇꯧꯕꯅꯦꯕ ꯑꯩꯁꯦ ꯐꯤꯖꯣꯂꯣꯖꯤꯗ ꯌꯥꯝ ꯄꯥꯝꯃꯦꯅ ꯑꯩꯅ ꯀꯩꯅꯣ ꯇꯧꯔꯦ ꯑꯗꯨꯅꯦ ꯀꯣꯚꯤꯠ ꯃꯅꯨꯡꯗꯨꯗ ꯋꯥꯔꯁꯨ ꯋꯥꯅ ꯑꯃꯨꯇꯪꯗꯤ ꯃꯥꯁꯇꯔꯗꯣ ꯄ꯭ꯔꯦꯛꯇꯤꯀꯦꯜꯗꯣ ꯌꯥꯝ ꯐꯖꯗꯦ ꯑꯗ ꯗꯤ ꯑꯦꯝ ꯀꯣꯂꯖꯁꯦ ꯃꯥꯏꯀꯩ ꯑꯩꯒꯤ ꯌꯥꯝ ꯆꯥꯟꯅꯗꯕ ꯀꯣꯂꯦꯖꯀ ꯀꯩꯅꯣꯒꯁꯦ ꯖꯤꯄꯤ ꯋꯨꯃꯦꯟꯒꯁꯦ ꯑꯩ ꯑꯗꯨꯝ ꯍꯧꯖꯤꯛꯁꯨꯅꯦꯕꯀꯣ ꯃꯃꯥꯏꯀꯩ ꯆꯥꯟꯅꯗꯕ ꯌꯥꯝ ꯑꯣꯏꯕ ꯍꯥꯏ ꯇꯥꯔꯦ ꯑꯗꯨꯗ ꯑꯩꯅ ꯁ꯭ꯀꯨꯜ ꯀꯩꯅꯣ ꯀꯣꯂꯦꯖꯇ ꯐꯕꯗꯣ ꯃꯣꯏ ꯅꯠꯇ꯭ꯔꯗꯤ ꯑꯇꯩꯗꯤ ꯄꯥꯛ ꯌꯥꯄꯣꯟꯇꯦꯗꯅ
ꯍꯣꯏ
ꯃꯁꯇꯔ ꯇꯧꯕꯒꯤꯗ ꯍꯥꯏꯇꯥꯔꯦꯀꯣ ꯑꯗ ꯗꯤ ꯑꯦꯝꯗꯅꯦ ꯑꯅꯝꯕꯅꯤꯗꯅ ꯑꯗꯩꯗ ꯑꯩꯁꯦ ꯑꯦꯝ ꯌꯨꯒꯗꯤ ꯑꯁꯥ ꯎꯗꯦꯀꯣ ꯃꯇꯝꯗꯨꯗ ꯑꯗꯩꯗꯨꯅꯦ ꯑꯩꯅ ꯀꯥꯟꯅꯔꯔꯣꯏꯅ ꯑꯩꯗꯣ ꯄ꯭ꯔꯦꯛꯇꯤꯀꯦꯜ ꯈꯤꯇꯪ ꯀꯩꯅꯣ ꯇꯧꯗꯦ ꯄꯩꯁꯥ ꯈꯤꯇꯪ ꯆꯥꯎꯔꯁꯨ ꯑꯩꯈꯣꯏ ꯃꯥꯃꯥ ꯍꯣꯏꯗ ꯍꯥꯏꯔꯒ ꯑꯩꯅ ꯃꯥꯁꯇꯔꯁꯦ ꯃꯄꯥꯟ ꯑꯃ ꯇꯧꯒꯦꯅ ꯒꯨꯍꯥꯇꯤꯗ ꯃꯤꯡ ꯆꯜꯂꯕꯅꯦꯕ ꯑꯩꯁꯦ ꯑꯗꯨꯒ ꯐꯥꯔꯁ ꯁꯦꯃꯤꯁꯇꯔ ꯁꯦꯀꯦꯟ ꯁꯦꯃꯦꯁꯇꯔ ꯑꯗꯨꯝ ꯀꯥꯕꯛ ꯀꯥꯕꯛ ꯌꯥꯔꯦ ꯐꯖꯅ ꯑꯗꯨꯒ ꯊꯥꯔꯠ ꯁꯦꯃꯤꯁꯇꯔꯁꯤꯗꯅꯦ ꯏꯕꯦꯝꯃꯅꯪꯕꯨꯅꯦ ꯑꯩꯈꯣꯏ ꯕꯥ ꯑꯗꯨꯝ ꯀꯣꯚꯤꯠ ꯅꯥꯗꯅ ꯂꯩꯁꯜꯂꯛꯇ꯭ꯔꯦ ꯑꯗꯒꯤ ꯑꯩꯈꯣꯏ ꯃꯥꯕꯥꯒ ꯑꯩꯒꯁꯦ ꯅꯥꯔ ꯑꯥꯏ ꯁꯤ ꯌꯨ ꯑꯗꯨꯝ ꯂꯩꯔꯕ ꯑꯗꯒꯤꯗꯤ ꯃꯣꯏꯅ ꯐꯤ ꯋꯦꯕꯔ ꯇꯧꯔꯒ ꯀꯩꯅꯣ ꯇꯧꯕꯤꯒꯦ ꯄꯩꯁꯥꯗꯣ ꯈꯔ ꯇꯥꯊꯣꯛ ꯇꯥꯁꯤꯟ ꯇꯧꯕꯤꯒꯦ ꯂꯣꯏꯁꯟꯅ ꯕꯥ ꯍꯥꯏꯔꯕꯅꯦꯕ ꯀꯣ ꯑꯗꯨꯕꯨ ꯄ꯭ꯔꯥꯏꯕꯦꯠꯅꯤꯅ ꯆꯪꯉꯨꯕꯗꯣ ꯑꯩꯈꯣꯏꯒꯤ ꯀꯩ ꯍꯥꯏꯅꯤ ꯏꯟꯚꯥꯏꯔꯣꯟꯃꯦꯟ ꯀꯩꯀꯥꯕꯨꯗꯤ ꯌꯥꯝ ꯅꯨꯡꯉꯥꯏꯔꯒꯁꯨ ꯑꯩꯈꯣꯏꯒꯤ ꯑꯣꯖꯥꯁꯨ ꯌꯥꯝ ꯐꯔꯒ ꯑꯩꯈꯣꯏꯒꯤ ꯄꯩꯁꯥꯗꯤ ꯈꯔ ꯆꯥꯎꯕꯅ ꯃꯣꯏꯅ ꯐꯤꯗꯣ ꯌꯦꯡꯕꯤꯒꯦ ꯍꯥꯏꯇꯥꯥꯔꯁꯨ ꯐꯤꯐꯇꯤ ꯄꯥꯔꯁꯦꯟ ꯌꯦꯡꯉꯒꯁꯨ ꯑꯗꯨꯝ ꯄꯩꯁꯥ ꯆꯥꯎꯔꯦꯕ ꯁꯤꯛꯁꯇꯤ ꯑꯃꯅꯤ ꯑꯗꯒꯤ ꯑꯥꯗ ꯂꯩꯕꯒꯤ ꯍꯣꯁꯇꯦꯜ ꯀꯩꯀꯥꯗꯨꯁꯨ ꯐꯤ ꯀꯩꯀꯥꯗ ꯑꯗꯩꯗꯤꯅꯦ ꯑꯗꯨ ꯃꯌꯥꯏ ꯊꯤꯒꯥꯡꯗ ꯑꯗꯨꯝ ꯇꯣꯛꯑꯦ ꯒꯤꯕ ꯑꯞ ꯇꯧꯔꯦꯗꯅ ꯑꯣꯏꯔꯔꯣꯏ ꯈꯪꯕꯗꯒꯤ ꯑꯗꯒꯤ ꯆꯍꯤ ꯑꯗꯨꯃꯥꯏꯅ ꯇꯧꯗꯅ ꯃꯥꯡꯈ꯭ꯔꯦ ꯑꯗꯩ ꯀꯣꯚꯠꯀꯤ ꯇꯧꯕꯩ ꯑꯈꯣꯏ ꯃꯥꯥꯒ ꯑꯩꯒ ꯔꯤꯀꯣꯕꯔ ꯇꯧꯕꯩ ꯆꯍꯤ ꯑꯃꯃꯨꯛ ꯂꯩꯔꯦ ꯑꯗꯒꯤꯗꯤ ꯆꯍꯤ ꯑꯍꯨꯝ ꯁꯨꯕꯁꯤꯅ ꯑꯩꯅ ꯑꯦꯟꯊ꯭ꯔꯣꯄꯣꯂꯣꯖꯤꯁꯦ ꯏꯟꯇꯔꯦꯁꯇꯦꯠ ꯑꯣꯏꯌꯦꯅꯦ ꯐꯣꯔꯝ ꯊꯥꯖꯤꯜꯂꯕ ꯑꯦꯝ ꯌꯨꯗ ꯑꯗꯨꯒꯅꯦ ꯑꯣꯅꯔꯁ ꯇꯧꯗ꯭ꯔꯗꯤ ꯏꯂꯦꯛꯇꯤꯛ ꯄꯦꯄꯔ ꯌꯥꯎꯗꯔꯗꯤ ꯌꯥꯗꯦꯅ ꯐꯣꯝꯗꯁꯨ ꯑꯃꯨ ꯔꯤꯖꯦꯛ ꯆꯠꯂꯦ ꯑꯇꯩꯁꯨ ꯑꯃꯨꯠ ꯊꯥꯖꯤꯜꯍꯧꯗ꯭ꯔꯕ ꯑꯩꯁꯦ ꯑꯗꯩꯗꯤ ꯑꯩꯁꯦ ꯇꯥꯎꯔꯤ ꯄꯠ ꯄꯠꯂ ꯂꯩꯕꯁꯦ ꯑꯩꯅ ꯏꯆꯥꯟ ꯆꯥꯟꯅꯗꯕꯩꯔ ꯀꯔꯤꯅꯣ ꯈꯪꯗ꯭ꯔꯦ ꯑꯩꯁꯦꯅ ꯍꯥꯏꯗꯤ ꯈꯔꯁꯨ ꯑꯩꯈꯣꯏꯗꯤ ꯃꯩꯇꯩꯅꯤꯅ ꯁꯤꯒꯨꯝꯕ ꯀꯥꯇꯨ ꯀꯥꯔꯟꯗꯁꯨ ꯌꯥꯝ ꯊꯥꯖꯩꯗꯅꯦ ꯀꯥꯟꯗꯕ ꯌꯥꯝ ꯂꯩꯅ ꯐꯔꯦ ꯐꯔꯦ ꯑꯩꯅ ꯗꯥꯎ ꯌꯥꯗ ꯇꯧꯏꯅꯦꯅ ꯑꯩꯅꯅꯦ ꯂꯩꯔꯦ ꯑꯗꯨꯒꯗꯤꯅꯦ ꯀꯩꯅꯣꯁꯦ ꯁꯨꯝ ꯂꯩꯕꯗ ꯑꯩꯅ ꯂꯤꯡꯒ꯭ꯋꯁꯇꯤꯛꯇꯣ ꯊꯦꯡꯅꯔꯛꯄꯗꯨꯗ ꯑꯩꯖꯨ ꯈꯥꯡꯄꯣꯟꯇꯦꯀꯣ ꯏꯕꯦꯝꯃꯥ ꯗꯤꯄꯥꯔꯠꯃꯦꯟ ꯑꯦꯝ ꯌꯨꯗꯒ ꯂꯩꯌꯦꯁꯦ ꯑꯗꯨ ꯊꯦꯡꯅꯔꯛꯄꯗꯒꯤ ꯑꯩꯅ ꯅꯝꯐꯨꯗ ꯊꯥꯖꯤꯜꯂꯦ ꯑꯗꯨꯁꯨ ꯊꯥꯖꯤꯟꯕꯁꯨ ꯀ꯭ꯋꯦꯠ ꯅꯪꯍꯧꯗꯗꯅꯅꯦ ꯃꯊꯪ ꯆꯍꯤ ꯃꯨ ꯉꯥꯏ ꯗꯣꯔꯥ ꯃꯥꯜꯂꯦ ꯑꯩꯁꯦ ꯏꯟꯊꯣꯛꯅꯥ ꯗꯎ ꯄꯠꯈ꯭ꯔꯦꯗꯀꯣ ꯌꯥꯝ ꯑꯦꯋꯦꯌꯔꯁꯨ ꯌꯥꯝ ꯑꯣꯏꯗꯦ ꯃꯤꯁꯨ ꯇꯤꯟꯅꯗꯥꯃꯤꯅ ꯈꯪꯕ꯭ꯔꯥ ꯑꯗꯨꯗꯒꯤꯗꯤ ꯑꯦꯝ ꯌꯨ ꯏ ꯇꯤ ꯇꯧꯅꯤꯅ ꯍꯦꯛ ꯍꯥꯏꯔꯛꯑꯦꯅꯦꯍꯦ ꯅꯪꯕꯣ ꯑꯗꯨꯗꯩꯅꯦ ꯄꯞ ꯊꯥꯖꯤꯜꯍꯧꯔꯦ ꯅꯥꯆꯤꯟ ꯆꯤ ꯂꯎ ꯌꯥꯎꯔꯛꯑꯒ ꯆꯪꯍꯧꯔꯦ ꯑꯗꯨꯒ ꯇꯔ ꯂꯣꯏꯁꯤꯜꯂꯤꯅꯦ ꯑꯗꯒꯤ ꯑꯩꯗꯅꯦ ꯈꯪꯕꯔ ꯀꯣꯕꯤꯠꯀꯤ ꯔꯤꯀꯕꯔ ꯇꯧꯔꯛꯄ ꯏꯁꯥꯗꯣ ꯌꯥꯝ ꯋꯥꯔꯤꯉꯩ ꯃꯇꯝꯗꯨꯗ ꯑꯃꯨꯛ ꯄ꯭ꯔꯦꯛꯇꯤꯀꯦꯜ ꯕꯦꯖ ꯇꯧꯔ ꯀꯦꯃꯤꯀꯦꯜ ꯃꯌꯥꯝ ꯃꯔꯛꯇꯨꯁꯨ ꯑꯗꯨꯝ ꯆꯪꯅꯤꯡꯗ꯭ꯔꯦꯕ ꯏꯁꯥꯁꯦ ꯈꯤꯈ꯭ꯔꯕꯗꯣ ꯄꯨꯨꯡꯈꯤ ꯈꯤꯈ꯭ꯔꯕꯗꯣ ꯑꯍꯥꯝꯕ ꯑꯃꯨꯛ ꯈꯛ ꯃꯥꯁꯇꯔ ꯇꯧꯕꯗꯥ ꯗꯥꯎ ꯌꯥꯈꯤꯗꯕꯗꯒꯤ ꯀꯩ ꯍꯥꯏꯗꯅꯣ ꯆꯪꯅꯤꯡꯕ ꯐꯥꯎꯗ꯭ꯔꯦ ꯇꯧꯅꯤꯡꯕ ꯐꯥꯎꯗ꯭ꯔꯦꯕ ꯑꯦ ꯈꯔ ꯇ꯭ꯔꯤꯝꯗꯨ ꯆꯦꯟꯖ ꯇꯧꯊꯣꯛꯑ ꯈꯤꯇꯪ ꯁ꯭ꯃꯨꯠꯅ ꯆꯠ ꯌꯥꯅꯕ ꯊꯤꯔꯒ ꯑꯁꯤꯅ ꯐꯤꯕꯝ ꯁꯣꯛ ꯂꯩꯔꯝꯃꯦꯌꯦ ꯍꯦꯛ ꯐꯝꯕꯒ ꯏꯕꯦꯝꯃ ꯅꯪꯕꯨ ꯀꯩꯅꯣ ꯇꯧꯋꯤꯗꯨꯕꯨ
ꯑꯁ ꯂꯣꯏꯁꯤꯜꯂꯛꯄꯗꯅ ꯑꯃꯨꯛ ꯍꯦꯟꯅ ꯁꯣꯛꯄꯅꯤꯀꯣ ꯁꯤꯒꯤ ꯀꯩꯅꯣꯁꯦ ꯀꯔꯏꯗ ꯆꯅꯗꯣꯏꯅꯣ ꯈꯟꯕꯗꯅꯦ ꯑꯩ ꯑꯩ ꯌꯥꯏꯐꯕꯤꯅ ꯏꯃꯥꯟꯅꯕꯤ ꯑꯃ ꯈꯔ ꯑꯩꯒ ꯄꯤꯛꯄ ꯃꯥꯟꯅꯕ ꯑꯃ ꯌꯥꯎꯕꯗꯣ ꯈꯪꯕꯔꯥ ꯑꯩꯈꯣꯏ ꯃꯔꯤ ꯄꯨꯟꯕꯗ ꯅꯪ ꯎꯍꯧ ꯊꯦꯡꯅꯍꯧꯕꯔꯥ
ꯑꯩ ꯊꯛ ꯎꯍꯧꯗꯦ ꯀꯅꯥꯝ ꯎꯍꯧꯗꯦ ꯑꯩꯅ ꯈꯪꯉꯤꯁꯦ ꯅꯪꯒ ꯅꯪꯒ ꯀꯩꯅꯣꯗꯣ ꯂꯨꯒꯥꯏꯗꯨꯁꯨ ꯀꯩꯅꯣꯇ ꯈꯪꯗ ꯉꯥꯏꯔꯤ ꯏꯕꯦꯝꯕ ꯃꯃꯥꯡꯒꯤ ꯑꯩꯈꯣꯏꯒꯤ ꯂꯥꯁ ꯁꯦꯃꯤꯁꯇꯔꯗ ꯂꯂꯤꯠꯅ ꯀꯧꯔꯛꯄꯗꯩ ꯈꯪꯉꯤ ꯋꯥꯏꯗꯨꯁꯨ
ꯑꯎ ꯑꯎ ꯃꯥꯗꯣ ꯑꯗꯣ ꯍꯧꯖꯤꯛꯀꯤ ꯏꯃꯥꯟꯅꯕꯤ ꯌꯥꯝ ꯌꯥꯎꯋꯦꯕꯀꯣ ꯃꯥꯗꯤ ꯑꯍꯟꯕꯨꯗꯤ ꯑꯍꯟꯅꯦꯕꯀꯣ ꯑꯗ ꯏꯕꯥꯟꯅꯤꯖꯦ ꯁꯥꯎꯔꯒ ꯏꯕꯥꯅꯤꯖꯦ ꯋꯥꯔꯤꯁꯦ ꯁꯥꯟꯅꯕꯀꯣ ꯁꯤꯒꯤ ꯁꯤꯒꯤ ꯁꯤꯒꯤ ꯗꯤꯄꯥꯔꯠꯃꯦꯟꯁꯤꯕꯨ ꯀꯔꯤ ꯀꯥꯟꯅꯔꯤꯅꯣ ꯍꯥꯏꯗꯤ ꯁꯨꯝ ꯌꯦꯡꯕꯗ ꯗ ꯀꯩ ꯍꯥꯏꯅꯤ ꯑꯩꯈꯣꯏꯁꯨ ꯂꯥꯏꯔꯤꯛ ꯇꯝꯃꯤꯁꯦ ꯍꯣꯏ ꯄꯪꯍꯥꯏ ꯍꯥꯏꯕ ꯋꯥꯅꯤ ꯑꯁ ꯅꯣꯂꯦꯖꯀꯤꯅꯤ ꯑꯗꯨꯅꯤ ꯑꯗꯥꯅꯤ ꯍꯥꯏꯕ ꯋꯥꯅꯤ ꯑꯃꯔꯣꯝꯗ ꯄꯩꯁꯥ ꯇꯥꯟꯅꯃꯦ ꯍꯥꯏꯕ
ꯃꯥꯅꯦ ꯂꯥꯁꯇꯗꯤ ꯅꯠꯇ꯭ꯔꯥ
ꯁꯤꯁꯤꯅ ꯄꯩꯁꯥꯗꯣ ꯇꯥꯟꯅꯝꯅꯦ ꯑꯩꯈꯣꯏ ꯀ꯭ꯋꯥꯂꯤꯐꯤꯀꯦꯁꯟ ꯍꯥꯏꯗꯤ ꯑꯩ ꯑꯦꯝ ꯑꯦꯗ ꯂꯣꯏꯔꯦꯅ ꯍꯥꯏꯅꯅꯕ ꯑꯣꯏꯔꯒꯁꯨ ꯂꯩꯗꯅꯀꯣ ꯑꯗꯨ ꯇꯧꯗꯣꯏ ꯑꯗꯩꯩꯗ ꯈꯜꯂꯨꯔ ꯃꯁꯤꯒꯤ ꯁꯤꯒꯤ ꯗꯤꯄꯥꯔꯠꯃꯦꯟꯁꯦ ꯀꯔꯤ ꯀꯥꯟꯅꯕ ꯗꯤꯄꯥꯔꯠꯃꯦꯟꯅꯣ ꯍꯥꯏꯗꯤ ꯁꯨꯝ ꯂꯩ ꯁꯤꯜꯂꯛꯇꯕꯗꯣ ꯈꯪꯕ꯭ꯔꯥ ꯃꯣꯏ ꯁꯕꯖꯦꯛ ꯍꯥꯢꯔꯦ ꯨꯁꯀ꯭ꯨꯜ ꯁ꯭ꯀꯨꯜꯒꯤ ꯀꯩꯅꯣꯗ ꯍꯥꯡꯗꯦ ꯁꯀ꯭ꯨꯜ ꯁ꯭ꯀꯨꯜ ꯁꯕꯖꯦꯛ ꯑꯣꯏꯅꯀꯣ ꯍꯥꯡꯗꯦ ꯒ꯭ꯔꯦꯖꯨꯑꯦꯁꯟꯗꯁꯨ ꯍꯧꯖꯤꯛꯇꯤ ꯈꯪꯗꯦ ꯊꯥꯏꯅꯗꯤ ꯑꯩ ꯊꯦꯡꯅꯔꯛꯇꯦꯕ ꯑꯩ ꯑꯥꯗ ꯇꯝꯃꯛꯇꯦ ꯑꯗꯨ ꯗꯤ ꯑꯦꯝꯗ ꯇꯝꯃꯛ ꯄꯗꯣ ꯏꯪꯂꯤꯁꯀꯤꯗ ꯏꯪꯂꯤꯁꯀꯤ ꯑꯣꯅꯔꯁꯇ ꯂꯥꯁ ꯁꯦꯃꯤꯁꯇꯔꯗ ꯍꯥꯏꯕ꯭ꯔꯥ ꯑꯗꯩꯗꯨꯗ ꯇꯤꯛꯁꯀꯤ ꯄꯦꯄꯔ ꯑꯣꯏꯅ ꯃꯆꯥ ꯈꯛꯇꯪ ꯌꯥꯎꯋꯦ ꯍꯥꯏ ꯑꯗꯨꯃꯥꯏꯅ ꯊꯦꯡꯅꯔꯦ ꯄꯨꯔꯥ ꯒ꯭ꯔꯦꯖꯨꯋꯦꯁꯟ ꯑꯣꯏꯅ ꯂꯩꯕ꯭ꯔꯥ ꯑꯗꯨꯗꯤ ꯁ꯭ꯋꯥꯏ ꯁ꯭ꯋꯥꯏꯗ ꯍꯧꯖꯤꯛ ꯐꯥꯎꯒꯤꯗꯤ ꯂꯩꯇꯕ ꯃꯥꯜꯂꯦꯕꯀꯣ ꯑꯗꯨꯗꯨꯒ ꯏꯟꯗꯤꯌꯥ ꯑꯇꯩ ꯏꯟꯗꯤꯌꯥꯒꯤ ꯑꯇꯣꯞꯄ ꯏꯁꯇꯦꯠꯇ ꯑꯣꯏꯇꯥꯔꯒꯁꯨ ꯁꯤꯒꯤ ꯗꯤꯄꯥꯔꯠꯃꯦꯟꯁꯤꯅ ꯀꯌꯥꯃꯨꯛ ꯌꯥꯝ ꯍꯥꯡꯉꯝꯗꯧꯔꯤꯒꯦꯕ
ꯌꯥꯝ ꯀꯟꯅ ꯍꯥꯡꯗꯦꯗ ꯃꯇꯥ ꯀꯗꯥꯥꯏꯗꯩꯩ
ꯑꯗꯨꯅ ꯁꯨꯡꯍꯥꯡ ꯍꯥꯡꯗꯕꯅꯤꯅꯦ ꯑꯗꯨꯗꯨꯒ ꯇ꯭ꯔꯥꯟꯁꯂꯦꯁꯟꯗ ꯍꯣꯏ ꯁꯤ ꯇꯝꯃꯣꯒꯅ ꯇ꯭ꯔꯥꯟꯁꯂꯦꯁꯟꯗ ꯀꯥꯟꯅꯩꯅ ꯍꯥꯏꯔꯁꯦꯕꯀꯣ ꯇ꯭ꯔꯥꯟꯁꯂꯦꯁꯟꯒꯤ ꯊꯕꯥ ꯀꯧꯒꯦ ꯍꯥꯏꯕ ꯄ꯭ꯔꯣꯖꯦꯛ ꯃꯆꯥ ꯃꯆꯥꯅꯦ ꯑꯗꯨꯅ ꯑꯣꯏ ꯌꯥꯕ ꯅꯠꯇꯦ ꯍꯥꯏꯕ
ꯌꯥꯗꯦ ꯏꯕꯦꯝꯃ ꯑꯗꯣ ꯃꯃꯥꯡ ꯆꯍꯤꯗꯒꯤ ꯃꯉꯥꯏꯔꯦ ꯃꯣꯏꯅ ꯀꯣꯔꯠꯀꯤꯗ ꯍꯥꯏ ꯀꯣꯔꯠꯇ ꯀꯧꯔꯛꯄ ꯀꯥꯟꯗ ꯃꯣꯏꯗꯣ ꯇ꯭ꯔꯥꯟꯁꯂꯦꯇꯔꯗꯣ ꯂꯦꯡꯒ꯭ꯋꯦꯁꯇ ꯄ꯭ꯔꯤꯐꯔꯦꯟꯁ ꯄꯤꯅ ꯍꯥꯏꯌꯦꯅ ꯊꯕꯛ ꯌꯥꯝ ꯊꯥꯖꯤꯟꯅꯈꯤꯕꯅꯦꯕ ꯑꯩꯗꯤ ꯊꯥꯖꯟꯗꯦꯕ ꯑꯗꯣ ꯍꯧꯖꯤꯛꯄꯨꯗꯤ ꯈꯔ ꯈꯔ ꯑꯦꯋꯦꯔ ꯑꯣꯏꯔꯛꯄꯕꯨꯗꯤ ꯃꯥꯜꯂꯦ ꯑꯗꯨꯁꯨ ꯌꯥꯝꯅ ꯁ꯭ꯂꯣ ꯕꯥꯏ ꯁ꯭ꯂꯣ ꯄ꯭ꯔꯣꯁꯦꯁꯅꯦꯕ
ꯑꯗꯨ ꯈꯔ ꯀꯔꯥꯏꯗꯩꯩꯅꯣꯗ ꯎꯝ
ꯃꯄꯥꯟꯗꯩ ꯁ꯭ꯀꯣꯞꯇ ꯆꯠꯈ꯭ꯔꯒꯗꯤ ꯌꯥꯝ ꯐꯕ ꯑꯗꯣ ꯀꯩꯅꯣꯗꯗꯤ ꯁꯨꯝ ꯇꯥꯔꯕ ꯀꯥꯟꯗ ꯑꯩꯅ ꯄꯤ ꯑꯩꯆ ꯗꯤ ꯁ꯭ꯀꯣꯂꯔꯒꯤ ꯏꯃꯥꯟꯅꯕꯤ ꯑꯃ ꯄꯤ ꯑꯩꯆ ꯗꯤ ꯁ꯭ꯀꯣꯂꯔꯁꯤꯡꯒ ꯌꯥꯝ ꯅꯛꯁꯟꯅꯩꯌꯦꯕꯀꯣ ꯀꯣ ꯑꯩꯒꯗꯤ ꯀꯌꯥ ꯅꯛꯅꯗꯦ ꯑꯗꯩꯗ ꯁꯨꯝ ꯄꯥꯎ ꯍꯥꯏꯅꯔ ꯄꯥꯊꯥ ꯄꯀꯥꯟꯗ ꯑꯩꯈꯣꯏꯒꯤ ꯑꯃ ꯍꯧꯖꯤꯛꯁꯦ ꯑꯦ ꯑꯥꯏ ꯇꯨꯜ ꯖꯦꯅꯦꯔꯦꯠ ꯇꯧꯕꯒꯤ ꯈꯣꯠꯄꯒꯤ ꯌꯥꯝ ꯇꯧꯅꯔꯝꯗꯅ ꯑꯗꯩꯗ ꯃꯅꯤ ꯄꯨꯔꯤꯗ ꯒꯨꯒꯜꯗꯁꯨ ꯌꯥꯎꯋꯦ ꯍꯧꯖꯤꯛ ꯈꯔ ꯀꯨꯏꯗ꯭ꯔꯤꯗꯅ ꯌꯥꯎꯕꯀꯣ ꯑꯗꯨꯒꯤꯖꯤ ꯇꯥꯗ ꯑꯁꯣꯏꯕ ꯃꯌꯥꯝ ꯑꯃ ꯇꯧꯕꯗꯨꯒꯤ ꯇꯧꯕꯗꯅ ꯄ꯭ꯔꯣꯖꯦꯛ ꯃꯆꯥ ꯃꯆꯥ ꯑꯗꯨꯝ ꯊꯥꯗꯔꯒ ꯃꯣꯏ ꯂꯧꯈꯠ ꯠꯄꯗꯤ ꯃꯥꯜꯂꯦꯕ ꯇꯧꯕꯇꯕꯨ ꯑꯩꯈꯣꯏꯅ ꯑꯃꯨꯛ ꯄ꯭ꯔꯣꯖꯦꯛꯇꯨ ꯃꯥꯏꯄꯨꯅꯅ ꯑꯩꯈꯣꯏꯅꯗꯤ ꯑꯗꯨꯒꯨꯝꯕꯗꯣ ꯄꯥꯝꯗꯦꯗꯅ ꯑꯩꯈꯣꯏꯅ ꯑꯦꯀꯥꯗꯃꯤꯛꯇ ꯂꯥꯏꯔꯤꯛꯇ ꯇꯥꯏ ꯔꯤꯁꯔꯁꯇ ꯎꯔꯦꯟ ꯇꯦꯠ ꯑꯣꯏꯗꯕꯅꯤꯅ ꯑꯩꯈꯣꯏꯅ ꯊꯕꯛꯇꯨꯁꯨ ꯐꯪꯗꯕꯅꯤ ꯑꯦꯀꯥꯗꯃꯤꯛꯇ ꯑꯣꯏꯔꯒꯗ ꯑꯦꯀꯥꯗꯃꯤꯛꯀꯤꯗ ꯊꯤ ꯂꯩꯌꯦꯅ ꯑꯩꯈꯣꯏꯅ ꯑꯗ ꯃꯣꯏ ꯑꯇꯩ ꯈꯔ ꯍꯥꯏꯗꯤ ꯔꯤꯁꯔꯁꯇ ꯑꯣꯏꯔꯁꯨ ꯊꯕꯛꯄꯨ ꯐꯪꯉꯗꯤꯅ ꯃꯣꯏꯗ ꯔꯤꯁꯔꯁꯇ ꯇꯧꯕꯒꯤ ꯇꯧꯕꯒꯤ ꯃꯣꯏ ꯐꯪꯕ ꯋꯥꯅꯦꯕ ꯑꯗꯨ ꯁꯦꯡꯅ ꯍꯥꯏꯔꯒꯗꯤ ꯀꯣ ꯑꯦꯀꯥꯗꯃꯤꯛꯇ ꯇꯤꯆꯤꯡꯒꯨꯝꯕ ꯑꯗꯒꯤ ꯑꯩꯈꯣꯏꯅ ꯑꯩꯈꯣꯏꯅ ꯇꯥꯛꯄ ꯑꯣꯏꯔꯖꯨ ꯃꯤꯅ ꯇꯥꯛꯂꯛꯄ ꯑꯣꯏꯔꯖꯨ ꯑꯗꯨꯒꯨꯝꯕꯩ ꯄꯣꯠꯇꯗꯤ ꯀꯌꯥ ꯌꯥꯎꯗ꯭ꯔꯦꯕ ꯑꯗꯒꯤ ꯃꯦꯗꯥꯝꯒꯤ ꯁꯣꯁ꯭ꯌꯣ ꯂꯦꯡꯒ꯭ꯋꯁꯇꯤꯛ ꯑꯣꯏꯈ꯭ꯔꯒꯗꯤ ꯈꯔ ꯆꯥꯟꯅꯐꯝ ꯊꯣꯛꯑꯦ ꯂꯦꯡꯒ꯭ꯋꯁꯇꯤꯛꯆꯤꯡꯗ ꯄꯨꯔꯥ ꯃꯥꯗꯤ
ꯍꯣꯏ꯫
ꯅꯠꯇꯃꯤꯅ ꯇ꯭ꯔꯥꯟꯁꯂꯦꯁꯟꯒꯤꯗꯨꯁꯨ ꯁꯥꯔ ꯗꯤ ꯖꯤ ꯍꯣꯏ ꯁꯥꯔ ꯁꯨꯔ ꯃꯪꯒꯣꯜ ꯍꯣꯏ ꯇꯥꯛꯄ ꯅꯨꯡꯗꯤ ꯅꯨꯡꯉꯥꯏ ꯅꯨꯡꯉꯥꯏꯇꯦ ꯍꯥꯏꯕ ꯅꯠꯇꯦ ꯑꯗꯨ ꯑꯣꯏ ꯇꯥꯔꯒꯁꯨ ꯌꯥꯝ ꯏꯟ ꯗꯤꯇꯦꯜꯗ ꯆꯠꯄꯗꯣ ꯑꯩꯈꯣꯏꯗꯁꯨ ꯂꯨꯅꯤꯅ ꯃꯣꯏ ꯇꯥꯛꯄꯤꯗꯕꯃꯤꯅ ꯄꯣꯠꯇꯣ ꯈꯔꯗꯤ ꯑꯗꯨꯝ ꯀꯩ ꯍꯥꯏꯅꯤ
ꯍꯣꯏ ꯁꯔꯐꯦꯁ ꯅꯣꯂꯦꯖ ꯑꯣꯏ ꯀꯩ ꯑꯣꯢ ꯑꯗꯨꯝ ꯂꯩꯍꯧꯕꯗꯣ ꯑꯣꯏꯕꯅꯦ ꯑꯣꯏꯕꯅꯦ ꯍꯥꯏꯗꯤ ꯀꯔꯤꯅꯣꯅ ꯏꯟꯇ꯭ꯔꯣꯗ꯭ꯌꯨꯁ ꯈꯛ ꯇꯧꯔꯝꯕꯅꯦ ꯍꯥꯏꯕ ꯃꯥꯁꯇꯔꯒꯤ ꯂꯦꯚꯦꯜꯁꯤꯗ ꯃꯣꯏꯅ ꯏꯟꯇ꯭ꯔꯣꯗ꯭ꯌꯨꯁ ꯈꯛ ꯇꯧꯔ ꯀꯔꯤꯅꯣ ꯍꯥꯏꯕ ꯑꯩꯈꯣꯏ ꯑꯣꯢꯗꯣꯏꯁꯦ ꯑꯗꯩ ꯑꯩꯈꯣꯏ ꯏꯕꯥ ꯁꯤꯒꯤ ꯗꯤꯄꯥꯔꯠꯃꯦꯟ ꯊꯤꯡꯖꯟ ꯗꯨꯅꯤ ꯃꯤ ꯃꯥꯡꯍꯟꯒꯦꯅꯖꯨ ꯁꯥꯎꯕꯗ ꯍꯥꯏꯗꯤ ꯁꯤꯒꯤ ꯃꯥꯗꯣ ꯀꯩꯗꯧꯔꯕꯅꯣ ꯈꯪꯗꯦ ꯃꯥꯗꯣ ꯗꯜꯂꯤ ꯑꯥꯏ ꯑꯥꯏ ꯇꯤꯗ ꯔꯤꯁꯔꯁ ꯇꯧꯕ ꯍꯧꯔꯨꯔꯒ ꯇꯣꯛꯑꯕ ꯃꯥꯜꯂꯦꯕ
ꯀꯅꯥꯅꯣ꯫
ꯂꯨꯒꯥꯏ ꯍꯥꯏꯕꯗꯣ꯫
ꯀꯩꯒꯤꯅꯣ ꯃꯥꯏ
ꯈꯪꯗꯦ ꯑꯩꯁꯨ ꯑꯗꯣ
ꯆꯪꯗꯤ ꯆꯪꯉꯦꯅ ꯇꯥꯏꯑꯦꯕꯀꯣ ꯑꯗꯨꯒ ꯇꯣꯛꯑꯦ ꯍꯥꯏꯕꯁꯦ ꯈꯔ ꯑꯃꯗꯤ ꯍꯥꯏꯅꯩ ꯈꯔ ꯑꯃꯇ ꯇꯣꯛꯇꯦꯉꯣ ꯍꯥꯏꯕ ꯑꯗ ꯑꯩꯁꯨ ꯃꯤꯒꯤ ꯄꯔꯁꯣꯅꯦꯜ ꯏꯟꯐꯣꯔꯃꯦꯁꯟ ꯅꯤꯅ ꯃꯣꯏꯅ ꯍꯥꯏꯔꯛꯇꯕꯅꯤꯅ ꯀꯝꯇ ꯈꯔꯗꯤ ꯋꯥꯗꯤ ꯋꯥꯔꯝꯃꯅꯤ ꯑꯥꯏ ꯑꯥꯏ ꯇꯤ ꯆꯪꯕ ꯍꯥꯏꯁꯦ ꯑꯗꯩ ꯗꯦꯜꯂꯤ ꯍꯥꯏꯔꯃꯤꯅ ꯂꯥꯏꯛ ꯐꯅꯌꯥꯝ ꯍꯩꯔꯦ ꯍꯥꯏꯔꯁꯨ ꯑꯣ ꯑꯩꯈꯣꯏꯗꯗꯤ ꯋꯥꯏꯅꯦꯕ
ꯃꯥꯅꯦ ꯑꯗꯨꯗꯣ ꯌꯥꯝ ꯎꯝ ꯊꯛꯁꯤ ꯈꯥꯁꯤ ꯅꯥꯏꯗꯦ ꯎꯁꯤꯠꯇꯦ ꯍꯥꯏꯕꯩ ꯋꯥꯗꯤ ꯅꯠꯇꯕꯀꯣ ꯍꯥꯏꯗꯤ ꯇꯧꯕꯅꯦꯕ ꯃꯣꯏ ꯃꯥꯅ ꯅꯦꯠ ꯈꯜꯂꯤꯗꯣ ꯀꯅꯥ ꯍꯥꯏꯗꯤ ꯑꯦꯁ ꯇꯤ ꯀꯣꯠꯇꯥꯥꯗ ꯈꯜꯂꯦꯗꯅ ꯀꯣ ꯑꯗ ꯑꯦꯁ ꯁꯤ ꯀꫭꯇ ꯗꯨꯗꯤ ꯑꯗꯨꯝ ꯅꯪ ꯑꯩꯅ ꯊꯥꯔꯁꯨ ꯑꯗꯨꯝ ꯍꯥꯏꯗꯤ ꯑꯨꯁꯤꯠꯇꯕ ꯋꯥ ꯅꯠꯇꯦ ꯑꯗꯨ ꯑꫭꯏꯇꯥꯔꯖꯨ ꯑꯗꯨꯝ ꯌꯧꯕꯅꯦ ꯍꯥꯏꯕ
ꯍꯣꯏ ꯂꯥꯏꯔꯤꯛ ꯈꯤꯇꯪ ꯄꯥꯕꯗ ꯑꯗꯨꯝ ꯄ ꯌꯧꯕ ꯌꯥꯏ ꯍꯥꯏꯕ ꯅꯠ
ꯍꯣꯏ ꯑꯗꯨꯝ ꯌꯧꯕꯅꯦ ꯌꯥꯎꯕ ꯈꯪꯕ꯭ꯔ ꯑꯦꯁ ꯑꯗꯨ ꯑꯁ ꯀꯥꯏꯗꯩ ꯑꯣꯏ ꯑꯗꯨ ꯍꯥꯏꯗꯤ ꯋꯥꯏꯗꯅ ꯑꯗꯨꯗ